ꯇꯥꯏꯃꯥ
ꯍꯣꯏ ꯇꯥꯏꯌꯦ ꯇꯥꯏꯌꯦ꯫
ꯎꯝ꯫
ꯑꯗꯣ ꯍꯥꯏꯌꯣ ꯍꯥꯏꯌꯣ꯫
ꯀꯔꯤꯔꯥ ꯌꯥꯃꯥꯜꯒꯤ ꯋꯥꯔꯤꯔꯥ?
ꯍꯣꯏ ꯃꯥꯗꯣ ꯅꯨꯄꯤꯁꯨ ꯂꯩꯌꯅ
ꯑ ꯅꯨ
ꯃꯥꯒꯤ ꯅꯨꯄꯤꯁꯦ ꯔꯁꯤꯖ ꯎꯝ ꯔꯁꯤ ꯂꯩꯑꯦ꯫
ꯑ꯫ ꯅꯨꯄꯤ ꯌꯥꯝ ꯀꯣꯏꯅꯔꯕ꯭ꯔꯥ ꯃꯥꯗꯣ꯫
ꯍꯣꯏ ꯃꯥꯗꯣ ꯄ꯭ꯂꯦ ꯕꯣꯏ꯫
ꯑ ꯄ꯭ꯂꯦ ꯕꯣꯏ ꯑꯣꯏꯔꯦ꯫
ꯑꯩ ꯑꯩꯅ ꯈꯜꯂꯤꯕꯗꯣ ꯑꯩꯅ꯫
ꯑꯣ ꯃꯥꯗꯤ ꯃꯣꯏꯗꯤ ꯑꯁ ꯌꯥꯝ ꯐꯥꯎꯕꯅꯤꯅꯀꯣ ꯁꯨꯃꯥꯏꯅ ꯇꯧꯒꯅꯤ ꯃꯣꯏꯗꯤꯀꯣ ꯄꯥꯝꯕꯁꯨ ꯌꯥꯔꯝꯂ ꯅꯤ ꯅꯨꯄꯤ ꯎꯝ꯫ ꯍꯣꯏꯅꯦ ꯅꯨꯄꯤ ꯑꯃ ꯇꯣꯛꯔꯁꯨ ꯑꯃ ꯂꯥꯛꯀꯅꯦꯕ ꯃꯣꯏꯒꯤꯗꯤ꯫
ꯍꯣꯏ ꯀ꯭ꯌꯨꯗ ꯂꯩꯌꯦ ꯅꯨꯄꯤꯁꯦ꯫
ꯎꯝ ꯌꯥꯡ ꯑꯣꯏꯔꯀꯥꯟꯗ ꯅꯨꯄꯤ ꯌꯥꯝ ꯀꯣꯏꯔꯛꯑꯦ ꯃꯤꯗꯤ꯫ ꯑꯈꯣꯏꯗꯤ ꯐꯪꯗ꯭ꯔꯤ꯫ ꯀꯣꯟꯅꯤ ꯍꯦꯜꯂꯦ ꯆꯍꯤꯗꯤ ꯎꯝ꯫
ꯃꯥꯒꯤ ꯏꯅꯥꯎꯅꯨꯄꯥꯗꯣ ꯑ꯫ ꯑ ꯃꯥ ꯀꯃꯥꯏ ꯈꯣꯡ ꯍꯥꯞꯇꯦ꯫
ꯀꯩ ꯍꯥꯏꯕ꯭ꯔꯥ꯫
ꯀꯨꯡꯍꯥꯒꯦ ꯃꯥꯒꯤ ꯏꯅꯥꯎꯅꯨꯄꯥ ꯍꯣꯏ ꯅꯨꯡꯁꯤꯌꯦ ꯍꯣꯏ ꯏꯌꯥꯝꯕ ꯌꯥꯝ ꯅꯨꯡꯁꯤ ꯅꯨꯡꯁꯤꯌꯦ
ꯎꯝ ꯁꯤꯕꯂꯤꯡꯁꯦ ꯑꯁꯨꯃꯥꯏꯅꯦ ꯇꯧꯋꯦꯗ
ꯎꯝ
ꯑꯩꯁꯨ ꯑꯩꯒꯤ ꯏꯕꯨꯡꯁꯤ ꯌꯥꯝ ꯅꯨꯡꯁꯤꯌꯦ ꯃꯥꯁꯨ ꯑꯩꯉꯣꯟ ꯗ ꯌꯥꯝ ꯅꯨꯡꯁꯤꯌꯦ
ꯑꯥ
ꯑꯗꯨꯃꯥꯏꯅ ꯇꯧꯕꯒꯤꯅꯤꯗ
ꯍꯣꯏ ꯑꯩꯁꯨ ꯎꯌꯦ
ꯑꯥ ꯉꯁꯤꯒꯤꯗꯤ ꯉꯁꯤꯒꯤꯗꯤ ꯀꯅꯥ ꯀꯅꯥ ꯁꯥꯟꯅꯔꯅꯤ ꯅꯪ ꯇ꯭ꯔꯦꯛ ꯇꯧꯕ꯭ꯔ
ꯇ꯭ꯔꯦꯛ ꯇꯧꯗ ꯑꯗꯣ ꯄꯣꯔꯇꯨꯒꯜ ꯒ ꯏꯁ꯭ꯄꯦꯟ ꯃꯟꯗꯦꯗ ꯁꯥꯅꯒꯅꯤ ꯍꯥꯏꯌꯦ ꯍꯣꯏ ꯃꯟꯗꯦ
ꯃꯟꯗꯦ ꯑꯁ ꯐꯖꯔꯅꯤ ꯄꯨꯡ ꯀꯌꯥꯗ ꯁꯥꯟꯅꯗꯣꯏꯅꯣ ꯃꯣꯏꯁꯦ
ꯑꯗꯣ ꯈꯪꯗꯦ ꯑꯅꯥꯎꯟꯁꯔꯒꯨꯝꯕ ꯑꯅꯥꯎꯟꯁꯔ ꯕꯣꯜ ꯑꯅꯥꯎꯟꯁꯔ ꯋꯥ ꯁꯥꯏꯅ ꯑꯗꯣ ꯍꯥꯏꯌꯦ
ꯑꯩꯅ ꯍꯥꯏꯌꯦ ꯍꯥꯏꯕ꯭ꯔꯣ
ꯍꯣꯏ ꯑꯃꯗ ꯇꯅꯣ ꯑ ꯑꯅꯥꯎꯟꯁꯔ ꯅꯠꯇꯦ
ꯑ ꯕ꯭ꯔꯥꯖꯤꯜꯒ ꯅꯣꯔꯋꯦꯁꯨ ꯁꯥꯟꯅꯗꯣꯏꯅꯦ ꯑꯗꯨꯁꯨ
ꯍꯣꯏ ꯐꯖꯅꯤ ꯐꯖꯅꯤ
ꯅꯪꯗꯤ ꯀꯅꯥꯕꯨ ꯁꯄꯣꯔ ꯇꯧꯔꯅꯤ ꯅꯣꯔꯤ ꯅꯣꯔꯤ ꯅꯣꯔꯋꯦꯕꯨ ꯕ꯭ꯔ ꯕ꯭ꯔꯖꯤꯜ ꯑꯦꯁ ꯕ꯭ꯔꯖꯤꯜꯕꯨ ꯌꯥꯝ ꯅꯨꯡꯁꯤꯕ꯭ꯔ ꯅꯪꯁꯦ ꯑꯩꯗꯤ ꯅꯣꯔꯋꯦꯗ ꯆꯠꯀꯅꯤ ꯅꯣꯏ ꯅꯣꯏꯁꯦ ꯅꯣꯛ ꯑꯥꯎꯠꯇ ꯎꯝ ꯆꯡꯗꯕ ꯀꯨꯏꯔꯦ ꯍꯥꯏꯌꯦ ꯋꯥꯔꯜ ꯀꯞꯇ ꯀꯣ
ꯑꯣ
ꯎꯝ ꯗꯤꯖꯤꯌꯥꯔꯅ ꯆꯡꯉꯦ ꯍꯥꯏꯌꯦ ꯅꯣꯛ ꯑꯥꯎꯠꯗꯣ
ꯍꯣꯏ ꯑꯔꯂꯤꯡ ꯍꯣꯏ ꯑꯔꯂꯤꯡ ꯍꯂꯥꯟ ꯂꯩꯥꯅ ꯍꯂꯥꯟ ꯑꯔꯂꯤꯡ
ꯕ꯭ꯔꯥꯖꯤꯜꯗꯔ ꯍꯥꯏꯕꯁꯤ ꯅꯪ
ꯅꯣ ꯅꯣ ꯅꯣꯔꯋꯦ
ꯅꯣꯔꯋꯦꯗ ꯑꯣ ꯑꯩ ꯅꯣꯔꯋꯦꯗꯗꯤ ꯀꯣ ꯍꯂꯦꯟ ꯈꯛꯇꯅꯦꯕ ꯑꯩ ꯃꯣꯏꯒꯤ ꯎꯝ ꯎꯝ ꯁꯥꯟꯅꯕꯗꯣ ꯑꯃ ꯈꯛꯇꯅꯦꯕ ꯌꯦꯡꯕꯁꯦ
ꯑꯣ
ꯑꯩ ꯇꯨꯝ ꯅꯤꯡꯃꯟꯗꯅ ꯊꯦꯡ ꯊꯦꯡꯅ ꯁꯥꯟꯅꯕꯒꯤ ꯑꯩ ꯌꯦꯡꯕ ꯉꯝꯗꯕ ꯑꯗꯣ ꯅꯍꯥꯟꯗꯨꯗꯤ ꯎꯝ
ꯉꯝꯂꯔꯣꯏ ꯌꯦꯡꯕ
ꯍꯥ ꯍꯣꯢ ꯍꯥ ꯍꯥ ꯍꯥ ꯍꯝ ꯎ ꯇꯧꯅꯤꯡꯕꯅ ꯁꯤꯔꯦ ꯑꯩꯗꯤ ꯑꯣ ꯑꯩꯒꯤ ꯄꯨꯡꯗꯣ ꯅꯪ ꯁꯦꯠ ꯇꯥꯎꯈ꯭ꯔꯕꯣ
ꯍꯣꯏ ꯁꯦꯠ ꯇꯈ꯭ꯔꯦ ꯍꯣꯏ ꯏꯖꯤꯅꯦ
ꯑꯣ ꯐꯣꯟꯗ ꯌꯦꯡꯔꯒ ꯇꯥꯎꯕ꯭ꯔꯥ
ꯍꯣꯏ ꯏꯠ
ꯑꯩꯉꯣꯟꯗꯁꯨ ꯇꯥꯛꯕꯤꯌꯨ ꯀꯣ ꯑꯩꯗꯣ ꯌꯦꯡꯅꯤꯡꯉꯥꯏ ꯇꯜꯂꯦ ꯐꯣꯟꯗ
ꯁꯤꯁ
ꯑꯗꯨꯒ ꯎꯝ ꯄꯨꯡ ꯑꯃ ꯁꯨꯔꯗꯤ ꯃꯈꯣꯟ ꯇꯥꯕꯗꯨꯁꯨ ꯊꯣꯛꯄ꯭ꯔꯥ
ꯊꯣꯛꯇꯦ
ꯑꯗꯨꯗꯁꯨ ꯅꯪ ꯃꯨꯊꯥꯈ꯭ꯔꯕꯣ ꯃꯨꯊꯥꯈ꯭ꯔꯕꯣ ꯎ ꯐꯔꯦ ꯗꯨꯗꯤ ꯁꯥꯛꯇꯤ ꯊꯤꯌꯦ ꯑꯗꯨꯒꯤ ꯄꯨꯡꯗꯣ
ꯑꯗꯨ ꯑꯣꯏꯔꯁꯨ ꯀꯦꯁꯤꯌꯣꯅꯤꯅ ꯀꯦꯁꯤꯌꯣ ꯑꯣꯏꯕꯒꯤ ꯑꯩꯁꯨ ꯄꯥꯏꯅꯤꯗ ꯅꯠꯇ꯭ꯔꯗꯤ ꯄꯥꯏꯔꯣꯏ ꯑꯩ ꯏꯕꯨꯡꯅ ꯄꯤꯌꯨꯅꯦ ꯃꯉꯣꯟꯗ ꯂꯥꯎꯕꯒꯤꯀꯣ ꯑꯣ ꯑꯩ ꯏꯕꯨꯡꯅ ꯍꯥ
ꯅꯨꯄꯥꯒꯤ ꯅꯠꯇ꯭ꯔꯣ
ꯅꯨꯄꯥꯒꯤ ꯑꯣꯏꯔꯁꯨ ꯄꯤꯛꯏꯅ ꯌꯥꯏꯌꯦ ꯅꯨꯄꯤ ꯁꯣ ꯅꯨꯄꯤꯁꯨ ꯑꯗꯨꯝ ꯁꯦꯠꯄ ꯌꯥꯔꯅꯤ ꯑꯗꯨꯗꯣ ꯑꯥ ꯑꯗꯨꯗꯣ ꯑꯩꯒꯤ ꯏꯕꯨꯡꯅ ꯄꯤꯕꯅꯦ ꯑꯩꯉꯣꯟꯗ ꯃꯉꯣꯟꯒꯤ ꯃꯉꯣꯟꯗ ꯂꯥꯎꯕꯒꯤ ꯑꯗꯨ ꯑꯣꯏꯔꯖꯨ ꯃꯥꯗꯤ ꯅꯣꯏꯅ ꯈꯔ ꯑꯗꯨꯒꯤ ꯃꯥꯒꯤ ꯈꯨꯠꯇ ꯌꯥꯝ ꯄꯤꯛꯑꯦ ꯅꯪ ꯅꯪꯒꯤ ꯑꯣꯏꯈ꯭ꯔꯣꯅ ꯄꯤꯕ ꯂꯥꯁ ꯌꯔꯗꯣ ꯑꯩꯉꯣꯟꯗꯁꯨ ꯄꯦꯛꯑꯦ ꯑꯗꯣ ꯃꯥꯒꯤꯗꯤ ꯑꯁ ꯐꯖꯔꯣꯏ
ꯍꯣꯏ ꯍꯣꯏ
ꯂꯤꯁꯤꯡ ꯃꯉꯥ ꯄꯤꯌꯦ ꯍꯥꯏ ꯑꯥ ꯂꯤꯁꯤꯡ ꯃꯉꯥꯗ ꯅꯠꯇꯦꯍꯦ ꯂꯤꯁꯤꯡ ꯑꯃ ꯄꯤ ꯍꯥꯏ ꯗꯣ
ꯑꯗꯣ ꯕꯤ ꯑꯦ ꯑꯣ ꯕꯤ ꯕꯤꯁꯨ ꯋꯥꯔꯤ ꯍꯥꯏꯅꯤꯡꯉꯦ
ꯋꯥꯔꯤ ꯑꯥ ꯃꯥꯗꯣ ꯋꯥꯔꯤ ꯌꯥꯝ ꯊꯣꯛꯄꯅꯦ ꯃꯥ ꯗꯤꯀꯣ ꯋꯥ ꯉꯥꯡꯕ ꯌꯥꯝ ꯍꯥꯏꯌꯦ ꯅꯨꯡꯉꯥꯏꯕꯅꯦ ꯀꯣꯜ ꯇꯧꯅꯤꯡꯉꯦ ꯑꯗꯣ ꯃꯥꯗꯣ ꯑꯩꯗꯣ ꯑꯩꯒꯤ ꯅꯦꯠꯋꯥꯔꯛ ꯌꯥꯗꯦ ꯑꯗꯣ ꯐꯥꯎꯅꯗ꯭ꯔꯦ ꯑꯩꯈꯣꯏꯁꯦ
ꯃꯥꯗꯣ ꯅꯟ ꯁ꯭ꯇꯣꯞꯀꯤꯅꯤ ꯅꯟ ꯁ꯭ꯇꯣꯞꯇ ꯋꯥꯔꯤ ꯁꯥꯟꯅ ꯑꯥ ꯋꯥꯔꯤ ꯁꯥꯟꯅꯔꯦ
ꯑꯗꯨꯗꯨꯅ ꯍꯦꯟꯅ ꯅꯨꯡꯉꯥꯏꯅ ꯋꯥꯔꯤ꯫ ꯊꯣꯛꯇ꯭ꯔꯗꯤ ꯁꯨꯃꯥꯏꯅ ꯀꯣꯜ ꯇꯧꯕꯁꯦ ꯅꯨꯡꯉꯥꯏꯔꯅꯤꯕ꯫
ꯎꯝ꯫
ꯑꯁ ꯈꯪꯗꯦꯗ ꯄꯨꯟꯁꯤꯁꯦ ꯄꯩꯁꯥ ꯄꯥꯝꯕꯅꯤꯅꯀꯣ ꯑꯈꯣꯏꯗꯤ꯫ ꯄꯩꯁꯥ ꯆꯥꯡꯅꯤꯡꯉꯥꯏ ꯒꯤ ꯃꯐꯝꯁꯨ ꯂꯩꯇꯦ ꯏꯁꯇꯨꯗꯦꯟ ꯈꯛꯇ ꯑꯣꯏꯔꯦ꯫ ꯄꯩꯁꯥ ꯇꯥꯟꯕ ꯍꯥꯎꯔꯗꯤ ꯑꯈꯣꯏꯗꯤ ꯂꯤꯁꯤꯡ ꯀꯨꯟꯊ꯭ꯔꯥ ꯀꯨꯟ ꯀꯨꯟ ꯑꯈꯣꯏꯗꯤ ꯇꯥꯟꯁꯤꯀꯣ꯫ ꯀꯟꯅ ꯀꯟꯅ ꯍꯣꯅꯔꯒ ꯀꯣ꯫
ꯎꯝ꯫
ꯅꯪꯁꯨ ꯀꯟꯅ ꯍꯣꯠꯅꯔꯣ꯫
ꯅꯪꯁꯨ ꯌꯥ ꯌꯥ ꯌꯥꯒꯅꯤ ꯅꯪ ꯃ꯭ꯌꯨꯖꯤꯛ ꯆꯝꯔꯤ ꯎꯝ꯫
ꯑꯩ ꯃꯌꯖꯤꯦꯛꯁꯨ ꯌꯥꯝ ꯇꯥꯡꯉꯦꯗꯅ ꯅꯪ ꯈꯪꯗꯕꯒꯤꯅꯦ꯫ ꯄ꯭ꯔꯦꯛꯇꯤꯀꯦꯜꯁꯨ ꯊꯤꯑꯣꯔꯤꯁꯨ ꯑꯅꯤꯔꯛ ꯇꯥꯡꯉꯦ꯫
ꯆꯥꯝꯃꯣ ꯑꯗꯨ꯫
ꯇꯥꯝꯃꯣ ꯍꯥꯏꯕ꯭ꯔꯥ?
ꯑꯥ ꯇꯝꯃꯣ ꯍꯣꯏ꯫
ꯑꯣ꯫ ꯇꯥꯝꯕꯅꯦ ꯇꯥꯝꯂꯁꯨꯀꯣ ꯑꯁ꯫ ꯏꯝꯄ꯭ꯔꯨꯞꯚꯃꯦꯟ ꯏꯝꯄ꯭ꯔꯚꯃꯦꯟ ꯀꯥꯕꯗꯣ ꯀꯨꯏꯅ ꯀꯨꯏꯅ ꯊꯦꯡꯅ ꯊꯦꯡꯉ ꯏꯝꯄ꯭ꯔꯨꯚꯃꯦꯟꯗꯣ ꯊꯣꯛꯑꯦꯕ꯫
ꯌꯥꯒꯅꯤ ꯌꯥꯔꯛ ꯌꯥꯒꯅꯤ ꯌꯥꯒꯅꯤ꯫
ꯍꯩ ꯏꯝꯄ꯭ꯔꯨꯚꯃꯦꯟ ꯂꯩꯅꯤꯡꯉꯥꯏꯁꯦ ꯑꯁ ꯃꯇꯝ ꯌꯥꯝ ꯆꯪꯉꯦ꯫ ꯄꯤꯁ ꯑꯃ ꯄꯤꯁ ꯑꯃ ꯈꯥꯡꯅꯤꯡꯉꯥꯏꯁꯦ ꯎꯝ ꯍꯞꯇꯥ ꯑꯅꯤ ꯆꯥꯡꯕꯅꯦꯀꯣ ꯍꯧꯖꯤꯛꯇꯤ ꯒ꯭ꯔꯦꯗ ꯊ꯭ꯔꯤ ꯑꯣꯏꯕꯅꯤꯒꯤꯅꯀꯣ꯫
ꯎꯝ꯫
ꯒ꯭ꯔꯦꯗ ꯐꯥꯏꯚ ꯁꯤꯛꯁ ꯁꯕꯦꯟ ꯌꯥꯎꯔꯗꯤ ꯑꯥ ꯄꯤꯁ ꯑꯃꯗ ꯊꯥ ꯑꯃꯔ ꯅꯠꯇ꯭ꯔ ꯊꯥ ꯑꯃ ꯑꯅꯤ ꯑꯍꯨꯝ ꯆꯥꯡꯉꯅꯤ ꯈꯥꯡꯅꯤꯡꯉꯥꯏꯁꯦ꯫ ꯂꯣꯏꯔꯦ ꯑꯗꯨ ꯑꯣꯏꯔꯗꯤ꯫ ꯅꯪꯁꯨ ꯇ꯭ꯔꯥꯏ ꯇꯧꯒꯦꯔꯥ?
ꯍꯣꯏ ꯑꯩꯁꯨ ꯒꯤꯇꯔ ꯇꯝꯅꯤꯡꯉꯦ꯫
ꯒꯤꯇꯥꯔꯔꯥ? ꯑꯁ ꯒꯤꯇꯥꯔꯕꯨꯗꯤ ꯑꯩꯗꯤ ꯍꯩꯇꯦ ꯊꯤꯑꯣꯔꯤꯕꯨꯗꯤ ꯊꯤꯑꯣꯔꯤꯕꯨꯗꯤ ꯇꯥꯛꯅꯤꯉꯥꯏ ꯍꯥꯏꯔꯣꯏ ꯍꯥ꯫
ꯗ꯭ꯔꯝ꯫
ꯗ꯭ꯔꯥꯝ ꯑꯩ ꯗ꯭ꯔꯥꯝꯗꯤ ꯑꯩ ꯄꯥꯝꯗꯦ ꯕꯦꯁꯇꯤ ꯄꯥꯝꯃꯦ꯫ ꯂꯤꯇ꯭ꯔꯤꯛꯁꯇ ꯄꯥꯝ꯭ꯔꯥ?
ꯍꯣꯏ ꯍꯣꯏ꯫
ꯀꯨꯜ ꯇꯧꯋꯦ꯫ ꯕꯦꯇ꯭ꯔꯤ ꯒꯤꯇꯔ ꯑꯥ ꯄꯥꯏꯕ ꯅꯨꯄꯥꯔꯥ ꯅꯨꯄꯤꯔꯥ
ꯅꯨꯄꯥꯅ ꯍꯦꯟꯅ ꯐꯖꯩꯌꯦ ꯕꯦꯇ꯭ꯔꯤ ꯒꯤꯇꯥꯔꯒꯤꯗꯤ
ꯐꯖꯥꯏꯅꯦ
ꯎꯝ ꯑꯗꯨ ꯑꯣꯏꯔꯁꯨ ꯅꯨꯄꯤꯒ ꯄꯛꯅꯥꯕꯗꯤꯀꯣ ꯄꯤꯌꯥꯅꯣꯒ ꯕꯥꯌꯣꯂꯤꯟꯒ ꯑꯁꯤ ꯑꯅꯤ ꯒꯤꯇꯥꯔ ꯁꯤ ꯑꯍꯨꯝꯁꯦ ꯌꯥꯝ ꯄꯥꯛꯅꯩ ꯅꯨꯄꯤꯅꯗꯤ
ꯎꯝ ꯅꯪꯗꯤ ꯀ꯭ꯂꯥꯁꯤꯛ ꯀ ꯀ꯭ꯂꯥꯁꯤꯛꯀ ꯄꯥꯝꯃꯦ ꯑꯩꯗꯣ ꯗ꯭ꯔꯥꯎꯞ ꯀꯨꯝꯕ
ꯍꯥ ꯄꯥꯝ ꯄꯥꯝꯗꯕꯒꯤ ꯅꯠꯇꯦꯗ ꯄꯥꯝꯕꯒꯤ ꯅꯠꯇꯦꯗ ꯑꯩꯁꯦ ꯑꯩꯒꯤ ꯑꯣꯖꯥꯅ ꯇꯝꯕꯤꯕꯒꯤ ꯄꯥꯏꯕꯅꯤꯗ
ꯎꯝ
ꯄꯣꯞ ꯁꯣꯡꯒꯨꯝꯕꯗꯣ ꯄꯥꯝꯃꯦ ꯑꯩ ꯀ꯭ꯂꯥꯁꯤꯀꯦꯜꯒꯤ ꯄꯤꯁꯦ ꯒ꯭ꯔꯦꯠ ꯑꯦꯛꯖꯥꯝ ꯊꯥꯕ ꯂꯣꯏꯔꯀꯥꯟꯗ ꯀꯟꯇꯦꯝꯄꯔꯔꯤꯗ ꯆꯪꯉꯅꯦꯕ ꯄꯣꯞ ꯁꯣꯡꯕꯨ ꯑꯥ ꯍꯤꯟ ꯂꯥꯏꯅꯥ
ꯑꯗꯣ ꯃꯃꯜꯁꯨ ꯑꯥ ꯐꯤꯁꯀꯤ ꯃꯃꯜꯁꯨ ꯀꯥꯑ
ꯎꯝ ꯀꯥꯗꯣꯏꯅꯤ ꯀꯥꯔꯣꯏ ꯑꯗꯨꯒ ꯆꯞ ꯃꯥꯟꯅꯒꯅꯤ ꯃꯥꯅ ꯎꯝ ꯑꯩ ꯎꯝ ꯍꯥꯟꯅ ꯂꯥꯛꯄ ꯀꯥꯟꯗ ꯂꯤꯁꯤꯡ ꯑꯍꯨꯝ ꯄꯤꯌꯣ ꯍꯥꯏꯕꯅꯤꯅ ꯍꯥꯏꯕꯅꯦ ꯃꯥꯗꯣ ꯂꯤꯁꯤꯡ ꯃꯤ ꯑꯇꯥꯏꯕꯨꯗꯤ ꯂꯤꯁꯤꯡ ꯑꯍꯨꯝ ꯅꯥ ꯑꯥ ꯐꯥꯏꯚ ꯍꯟꯗ꯭ꯔꯦꯗ ꯄꯤꯕꯅꯦꯕ ꯑꯣꯏꯔꯁꯨ ꯂꯤꯁꯤꯡ ꯑꯍꯨꯝ ꯄꯤꯈ꯭ꯔꯣ ꯍꯥꯏꯔꯒ ꯑꯩꯅ ꯑꯥ ꯑꯩ ꯑꯩꯁꯦ ꯎꯝ ꯄꯩꯁꯥ ꯄꯥꯏꯗꯦ ꯈꯪꯗꯕꯒꯤꯀꯣ ꯃꯥꯗꯣ ꯎꯝ ꯃꯥꯅ ꯇꯨ ꯊꯥꯎꯖꯟ ꯐꯥꯏꯚ ꯍꯟꯗ꯭ꯔꯦꯗ ꯇꯧꯔꯣꯅ ꯑꯃꯨꯛ ꯍꯥꯏꯔꯦ ꯑꯗꯨꯒ ꯑꯩꯅ ꯄꯦꯌꯥꯅꯣ ꯎꯝ ꯂꯥꯎꯅꯤꯡꯉꯥꯏ ꯍꯣꯠꯅꯕꯒꯤ ꯃꯥꯅ ꯇꯨ ꯊꯥꯎꯖꯟ ꯇꯧꯔꯣ ꯍꯥꯏꯕꯒꯤꯀꯣ ꯑꯩꯅ ꯑꯗꯨꯝ ꯇꯨ ꯊꯥꯎꯖꯟ ꯐꯥꯏꯚ ꯍꯟꯗ꯭ꯔꯦꯠ ꯄꯤꯒꯦꯅ ꯍꯥꯏꯕ
ꯃꯤ ꯐꯥꯕꯅꯦ ꯌꯦꯡ ꯀꯥꯟꯗꯁꯨ ꯅꯪꯁꯨ ꯈꯡꯉꯒꯅꯤ ꯃꯥꯗꯣ ꯑꯩꯒꯤ ꯑꯣꯖꯥꯗꯣ
ꯑꯩꯅ ꯈꯜꯂꯤ ꯑꯥ ꯈꯟꯕꯗꯤ ꯃꯥ ꯄ꯭ꯔꯤꯖꯤꯇꯤꯁ ꯄꯥꯔꯁꯟ ꯔꯥ ꯑꯩ ꯈꯜꯂꯤꯕꯅꯦ
ꯄ꯭ꯔꯤꯁꯤꯗꯤꯁ ꯄꯥꯔꯁꯟ ꯍꯥꯏꯕ꯭ꯔꯥ
ꯄꯥꯔꯁꯇꯦꯖ ꯄꯔꯁꯟ
ꯑꯥꯎ ꯑꯥꯎ ꯅꯣ ꯅꯣ ꯑꯗꯨ ꯑꯗꯨꯒꯨꯝꯕ ꯅꯠꯇꯦ ꯃꯥꯗꯤꯀꯣ
ꯎꯝ
ꯄꯔꯁꯤꯗꯤ ꯀꯌꯥꯝꯇꯁꯨ ꯂꯥꯏꯇꯦ ꯃꯥꯗꯤ ꯃꯆꯥ ꯃꯈ ꯅꯥꯏꯗꯦꯕ
ꯄꯁꯤꯂꯗꯤ ꯑꯥ ꯑꯥ ꯅꯠꯇꯦ
ꯎꯝ ꯄꯔꯐꯦꯛꯁꯟꯅꯤ ꯑꯥ ꯑꯟ ꯑꯥ ꯀꯥꯁꯤ ꯑꯣ ꯈꯠ
ꯌꯥꯔꯗ ꯇꯣꯛ ꯑꯣ ꯎꯝ ꯍꯨꯝ ꯆꯥꯛ ꯊꯣꯡꯕ ꯂꯣꯏꯔꯕ꯭ꯔꯣ ꯍꯨꯖꯤꯛꯗꯤ
ꯍꯣꯏꯐꯦꯔꯦ ꯑꯗꯣ ꯅꯪ ꯑꯥ ꯅꯪꯁꯨ ꯆꯥꯅꯤꯡꯕ꯭ꯔꯥ ꯎꯡ ꯑꯉꯦꯛ
ꯀꯔꯤ ꯑꯉꯦꯛꯀ ꯑꯉꯦꯛ ꯉꯦꯛ ꯈꯛꯇ
ꯉꯦꯛ ꯫